ꯂꯇꯥꯥꯛ ꯒꯨꯗ ꯃꯣꯔꯅꯤꯡ
ꯎꯝ ꯍꯒ ꯂꯕꯣ
ꯑꯩꯗꯤ ꯍꯧꯒꯠꯇ꯭ꯔꯤꯒ
ꯀꯩꯗꯧꯔꯕ ꯈꯣꯟꯖꯦꯜ ꯑꯃ ꯇꯧꯋꯦ ꯏꯁꯥ ꯉꯝꯗꯕ꯭ꯔꯥ
ꯇ꯭ꯔꯦ ꯑꯩꯈꯣꯏꯒꯤ ꯎ ꯀꯩ ꯀ ꯅꯥ ꯈꯪꯗꯦ ꯀꯩꯗꯧꯗꯣꯏꯅꯣ ꯈꯣꯗꯜꯂꯏ ꯊꯤꯟꯗꯣꯛꯄ ꯍꯥꯏꯛꯇꯔꯥ ꯇꯤꯟꯒꯥꯏ ꯉꯥꯏꯒꯗ꯭ꯔꯥ ꯑꯗꯨꯃꯥꯏꯅ ꯑꯗꯨꯝ ꯇꯧꯔ
ꯑꯟꯥꯡ ꯁꯨꯕꯗꯣ ꯉꯥꯡ ꯍꯦꯟꯅꯨ ꯈꯔ ꯍꯦꯜꯂꯝꯕꯅꯤ ꯑꯗꯨꯅ ꯏꯁꯥꯗꯣ ꯂꯣꯏ ꯊꯤꯟꯗ ꯌꯣꯡꯕꯅꯤ ꯁꯨꯕ ꯍꯦꯟꯃꯟꯗꯅ
ꯎꯝ ꯍꯦ ꯂꯩꯦ ꯍ ꯁꯤꯁꯨ ꯍꯦꯜꯂꯦ ꯑꯗꯨꯒ ꯀꯩꯅꯣ ꯇꯧꯕ ꯉꯔꯥꯡꯁꯦ ꯊꯦꯡꯁꯨ ꯊꯦꯡꯉꯕ ꯑꯩꯁꯦ ꯇꯨꯝꯕꯗ
ꯎꯝ ꯑꯗꯣ ꯅꯣꯏꯒꯤ ꯊꯕꯛ ꯁꯨꯝ ꯑꯩꯈꯣꯏꯒꯤ ꯑꯆꯥꯄꯣꯠ ꯍꯥꯟꯕ ꯈꯣꯠꯄ ꯇꯧꯕꯩꯗꯣ ꯁꯨꯝ ꯍꯥꯏꯕꯗꯤ ꯁꯨꯝꯅ ꯀꯨꯏꯅ ꯐꯝꯖꯜꯂꯛꯇꯅ
ꯑꯁ ꯈꯋ꯭ꯥꯡ ꯅꯥꯕ ꯈ꯭ꯋꯥꯡꯖꯦ ꯃꯁꯥꯒꯤꯖꯨ ꯈ ꯅꯥꯒꯜ ꯑꯥ ꯀꯩꯅꯣ ꯇꯧꯔꯤꯕ ꯅꯥꯏꯕ ꯑꯩꯗꯤ ꯀꯩꯒꯤꯅꯣꯗ ꯍꯥꯟꯅ ꯅꯨꯡ ꯂꯩꯔꯝꯃꯤꯕ ꯅꯨꯡ ꯂꯩꯔꯝꯃꯦꯒꯤ ꯇꯧꯕꯗꯣ ꯎꯝ ꯇꯨ ꯊꯥꯎꯖꯟ ꯇ꯭ꯋꯦꯟꯇꯤ ꯊ꯭ꯔꯤ ꯑꯗꯥꯏꯗ ꯀꯩꯅꯣ ꯇꯧꯒꯔ꯭ꯦ ꯑꯣꯄꯔꯦꯁꯟ ꯇꯧꯒꯔ꯭ꯦ ꯑꯗꯣ ꯑꯣꯄꯔꯦꯁꯟ ꯇꯧꯔꯕ ꯃꯇꯨꯡꯗ ꯎꯝ ꯈꯔ ꯀꯩꯅꯣ ꯈꯣꯏꯒꯤ ꯎꯝ ꯀꯩ ꯍꯥꯏꯅꯤ ꯊꯕꯛ ꯏꯪꯒꯥꯡ ꯑꯔꯨꯝ ꯑꯔꯥꯛ ꯀꯩꯀꯥ ꯊꯥꯡ ꯊꯥꯡꯕ ꯈꯣꯠꯄ ꯑꯝꯇ ꯌꯥꯗꯕꯅꯦꯕ ꯑꯗꯩꯗ ꯑꯈꯣꯏꯒꯤ ꯌꯨꯝ ꯁꯥꯕ ꯍꯧꯔꯛꯄꯩ ꯇꯥꯏꯃꯤꯡ ꯑꯣꯏꯕꯗꯨꯗ ꯂꯩꯕꯥꯛ ꯀꯩꯀꯥ ꯌꯨꯝꯕꯝ ꯊꯣꯟꯕꯒꯤ ꯇꯧꯕꯗꯨꯗ ꯑꯗꯨꯖꯨ ꯍꯣꯡꯕ ꯌꯥꯎꯁꯟꯒꯔ꯭ꯦꯕ ꯑꯗꯨꯗꯒꯤ ꯑꯗꯨꯝ ꯈꯪꯗꯦ ꯑꯗꯨꯝ ꯅꯥꯔ ꯂꯩꯔꯦ ꯍꯥꯏꯇꯥꯔꯦ ꯑꯗꯨꯗꯒꯤ ꯑꯗꯨꯝ
ꯃꯥꯅꯤꯅꯦ ꯌꯥꯝ ꯁꯦꯡꯅ ꯍꯥꯏꯔꯒꯗꯤ ꯍꯣꯏ ꯊꯕꯛꯁꯨ ꯅꯣꯏꯒꯤꯗꯤ ꯂꯦꯞꯁꯨ ꯂꯦꯞꯇꯦꯗꯣ ꯑꯆꯥꯄꯣꯠꯄꯨ ꯍꯥꯟꯕ ꯑꯣꯏꯔꯣ ꯑꯗꯩ ꯌꯨꯝ ꯁꯥꯕꯩ ꯁꯨꯝ ꯌꯥꯎꯁꯟ ꯈꯣꯠꯁꯟ ꯇꯧꯔꯦꯗꯅ ꯑꯗꯨꯗ ꯁꯨꯝ ꯃꯔꯛꯇ ꯔꯦꯁꯇꯣ ꯈꯔ ꯀꯨꯏꯅ ꯂꯩꯔꯒꯗꯤ ꯑꯃꯨꯛ ꯐꯠ ꯇꯦꯕ ꯁꯨꯝ ꯁꯨꯖꯜꯂꯝꯅꯤꯅ ꯂꯩꯗꯅ ꯊꯦꯡ ꯊꯦꯡꯅꯖꯨ ꯁꯨꯔꯦ ꯑꯗꯨꯅꯅꯤ
ꯉꯁꯤꯗꯤ ꯀꯩꯅꯣ ꯉꯥꯛꯂꯤꯍꯣ ꯀꯔꯤꯍꯣ ꯂꯣꯏ ꯏꯁꯥꯖꯦ ꯂꯣꯏ ꯅꯥꯏ
ꯊꯤꯟꯗꯣꯛꯏꯔꯕ
ꯎꯝ ꯊꯤꯟꯗꯣꯛꯄꯩ ꯇꯥꯏꯄ ꯑꯗꯨꯝ ꯇꯧꯋꯤꯝ
ꯑꯗꯒꯤ ꯀꯅꯣꯁꯨ ꯑꯣꯏꯌꯦ ꯍꯨꯖꯤꯛꯁꯦ ꯉꯁꯤꯖꯦ ꯅꯨꯡꯁꯥ ꯐꯖꯅ ꯊꯣꯛꯇ꯭ꯔꯤꯠ ꯅꯣꯡꯊꯤ ꯅꯣꯡꯃꯪꯉꯤꯔꯥ ꯈꯪꯗꯦ ꯑꯇꯣꯞꯄ ꯑꯗꯨꯗꯤ ꯍꯣꯔꯦꯟ ꯀꯥꯏ ꯀꯥꯏ ꯆꯠꯇꯧ ꯂꯩꯒꯦ ꯊꯕꯛꯏꯪꯈꯥꯡ
ꯉꯁꯤꯁꯦ ꯀꯩ ꯂꯩꯒꯦ ꯀꯩꯁꯨ ꯂꯩꯇꯦꯗ ꯑꯦꯛꯁꯣ ꯕꯨꯗꯤ ꯍꯦꯛꯇ ꯂꯩꯔꯦꯑꯦ ꯀꯩꯁꯨ ꯂꯩꯇꯦ ꯍꯥꯏꯒ ꯋꯥꯈꯜꯖꯤꯗꯕꯀꯣ ꯅꯤꯡꯖꯤꯡꯗꯕꯖꯨ ꯃꯌꯥꯝ ꯂꯩꯌꯦꯕ ꯍꯥꯟꯅꯗꯤ ꯑꯗꯨ ꯆꯠꯇꯣꯏꯅꯤ ꯈꯣꯠꯇꯣꯏꯅꯤꯅ ꯈꯜꯂꯒ ꯃꯌꯥꯝ ꯂꯩꯔꯝꯃꯖꯨꯅꯦ ꯇ ꯀꯥꯎꯊꯣꯛꯄꯅꯦ ꯍꯦꯛꯇ
ꯑꯩ ꯀ꯭ꯂꯥꯁ ꯌꯥꯎꯕ ꯆꯛꯀꯅꯤ ꯍꯜꯂꯛꯑꯕꯒ ꯑꯩ ꯈꯔ ꯏꯈꯠ ꯇꯧꯕ ꯈꯔ ꯂꯩ ꯏꯕ ꯍꯥꯏꯖꯦ ꯃꯆꯥ ꯃꯁꯨ ꯈꯤꯇꯪ ꯅꯠꯇꯕ ꯄꯦꯁ ꯈꯔ ꯌꯥꯝꯃꯦ ꯑꯗꯨꯒ ꯊꯕꯛ ꯃꯊꯪ ꯃꯊꯪ ꯃꯊꯪ ꯃꯊꯪ ꯇꯧꯗꯣꯏꯅꯤ ꯑꯗꯣ ꯄꯩꯈꯥꯖꯨ ꯀꯨꯏꯔꯛꯇꯔꯦ ꯇꯥꯡ ꯂꯥꯏꯕ ꯇꯥꯡ ꯀꯨꯟꯃꯥꯊꯣꯏ ꯀꯨꯟꯅꯤꯊꯣꯏ ꯁ꯭ꯋꯥꯏꯗ ꯌꯥꯝ ꯍꯧ ꯗꯣꯡ ꯃꯥꯂꯦ ꯀꯨꯟꯒꯤ ꯃꯇꯨꯡ ꯁꯋ꯭ꯥꯏ ꯖꯦ ꯑꯗꯣ ꯑꯩꯖꯦ ꯑꯦꯞꯄ꯭ꯂꯤꯀꯦꯁꯟ ꯑꯝꯖꯨ ꯏꯗ꯭ꯔꯤꯌꯦ ꯀꯩꯅꯣ ꯑꯈꯣꯏꯒꯤ ꯑꯁꯣꯝꯒꯤ ꯗꯥꯟꯁ ꯑꯦꯀꯥꯗꯃꯤ ꯇꯝꯕꯒꯤ ꯑꯣꯖꯥꯅ ꯏꯔꯣꯅ ꯍꯥꯏꯕꯗꯤ ꯀꯨꯏꯅ ꯇꯣꯛꯎꯔꯦꯕ ꯑꯩꯖꯦ ꯑꯗꯨꯝ ꯗꯥꯟꯁ ꯑꯦꯀꯥꯗꯃꯤꯖꯦ ꯑꯥ ꯀꯅꯣꯗ ꯀꯌꯥꯅꯣ ꯇꯨ ꯊꯥꯎꯖꯟ ꯅꯥꯏꯟꯇꯤꯟꯗ ꯇꯣꯛꯈ꯭ꯔꯦꯕ ꯑꯗꯨꯏ ꯑꯦꯞ ꯄꯔꯤꯀꯦꯁꯟ ꯑꯃ ꯏꯔꯣ ꯑꯣ ꯃꯣꯏ ꯍꯥꯏꯖꯦ ꯑꯗꯨꯒ ꯑꯗꯨꯝ ꯑꯗꯨꯃꯥꯏꯅ ꯊꯤꯔꯛꯑꯀꯥꯟꯗ ꯃꯤꯡ ꯅꯧꯅ ꯃꯤꯡ ꯆꯠꯂ ꯀꯥꯟꯗ ꯑꯗꯨꯝ ꯌꯥꯅꯤ ꯈꯣꯠꯅꯤꯅ ꯑꯩꯈꯣꯏꯒꯤ ꯄ꯭ꯔꯙꯥꯟ ꯒꯨꯔꯨ ꯄ꯭ꯔꯤꯟꯁꯤꯄꯥꯜꯗꯨꯅ ꯍꯥꯏꯔꯛꯄ ꯑꯗꯨꯒꯤ ꯑꯗꯨꯒꯤꯁꯨ ꯑꯝꯇ ꯀꯅꯥꯅꯣ ꯑꯩꯈꯣꯏ ꯋꯥꯍꯩ ꯋꯥꯇꯥ ꯏꯕ ꯍꯩꯕ ꯑꯇ ꯒꯦ ꯑꯗꯨꯒ ꯑꯃꯨꯛ ꯅꯧꯅ ꯇꯝꯃꯒꯦ ꯅꯧꯕ ꯎ
ꯃꯀꯣꯛꯇꯤ ꯑꯃꯨꯛ ꯍꯧꯗꯣꯏꯕ
ꯅꯠꯇꯦ ꯃꯀꯣꯛꯁꯦ ꯃꯔꯣꯜ ꯑꯍꯨꯝ ꯂꯩꯌꯦꯕ ꯑꯩꯈꯣꯏꯒꯤ ꯗꯤꯄ꯭ꯂꯣꯃꯥ ꯀꯣꯔꯣꯁ ꯍꯥꯏ ꯑꯃ ꯐꯥꯎꯟꯗꯦꯁꯟ ꯍꯥꯏ ꯑꯃ ꯄꯤ ꯖꯤ ꯍꯥꯏꯕ ꯑꯃ ꯑꯗꯨꯒꯣꯏ ꯄꯤ ꯖꯤ ꯇꯧꯔꯕꯅꯤꯁꯦ ꯄꯤ ꯖꯤꯗ ꯏꯁꯩ ꯂꯣꯏꯔꯕꯅꯦ ꯑꯗꯨꯗ ꯆꯣꯂꯣꯝꯗ ꯑꯃꯨꯛ ꯊꯧꯒꯦ ꯇꯧꯕ ꯃꯥꯒꯤ ꯂꯥꯏꯟ ꯑꯍꯨꯝ ꯁꯨꯏꯌꯦꯕ
ꯑꯣ
ꯇ ꯃꯇꯝꯗ ꯂꯧꯔꯒ ꯇꯧꯕꯅꯤ ꯃꯇꯝ ꯂꯩꯔꯤꯉꯩꯁꯤꯗ
ꯊꯝꯖꯂ ꯐꯥꯔ ꯑꯕꯤ ꯀꯠ ꯃꯌꯥꯝ ꯑꯗꯨ ꯄꯥꯏ ꯄꯨꯔꯒ ꯍꯌꯦꯡ
ꯀꯥꯏ ꯀꯥꯏ ꯆꯗꯦ ꯀꯥꯏ ꯀꯥꯏ ꯆꯗ ꯅꯠꯇ꯭ꯔ ꯆ
ꯊꯔꯗꯅꯦ
ꯎꯝ ꯑꯩ ꯉꯁꯥꯏ ꯀꯩꯅꯣ ꯇꯧꯈꯤꯕꯅꯦ ꯅꯍꯥꯟ ꯑꯩꯈꯣꯏꯒꯤ ꯄꯨ ꯏꯆꯧꯗ ꯐꯥꯕ ꯃꯨꯀꯥ ꯉꯥ ꯑꯩꯅ ꯐꯣꯇꯣ ꯅꯝꯃꯛꯄꯗꯣ
ꯎꯝ
ꯑꯗꯨꯗꯣ ꯈꯤꯇꯪ ꯊꯥꯒꯠꯈꯤꯕꯅꯦ ꯉꯁꯥꯏ ꯄꯣꯁ ꯑꯣꯏꯅ ꯑꯗꯨꯗ ꯀꯩꯅꯣ ꯇꯧꯋ ꯑꯗꯨꯏ ꯉꯥ ꯅꯣꯏ ꯑꯗꯨ ꯉꯥ ꯑ ꯍꯥꯏꯒꯨꯝꯗꯅ ꯃꯌꯥꯝꯅ ꯌꯥꯝꯅ ꯌꯥꯝ ꯌꯥꯝ ꯌꯥꯝꯗꯅ ꯁꯨꯝ ꯐꯅꯕꯒꯤ ꯋꯥꯅꯤ ꯃꯄ ꯃꯄꯨ ꯀ ꯃꯄꯨꯡꯈꯩ ꯐꯥꯔꯦ ꯍꯥꯏꯕ ꯃꯄꯤ
ꯝ ꯆꯥꯎꯋꯦ ꯍꯥꯏꯕ ꯃꯀꯥꯥꯟ
ꯑꯗꯨ ꯇꯟꯗ꯭ꯔꯒꯗꯤ ꯁꯣꯝꯕꯗꯗꯤ ꯐꯥꯗꯤ ꯐꯥꯅꯤꯕꯣ
ꯑꯥꯕꯗꯤ ꯐꯥꯅꯤꯗ ꯑꯗꯨ ꯆꯥꯎꯕ ꯄꯨꯈꯤꯗꯦ ꯀꯅꯥꯅ ꯐꯥꯜꯂꯣꯏꯗꯣꯏꯅꯣ
ꯑꯗꯣ ꯑꯌꯨꯛ ꯅꯨꯡꯊꯤꯟꯗꯗꯤ ꯐꯥꯅꯗꯕ꯭ꯔꯥ ꯅꯨꯡꯗꯥꯡꯗꯅ ꯍꯦꯟꯕ꯭ꯔꯥ
ꯑꯌꯨꯊꯤꯟꯗꯗꯤ ꯀꯅꯥꯝ ꯆꯤꯡꯅꯗꯦꯗ ꯁꯥꯕꯣꯏ ꯈꯪꯗꯦ ꯀꯩꯅꯣ ꯀꯩ ꯇꯟꯕꯁꯨ ꯇꯜꯂꯝꯒꯅꯤ ꯑꯌꯨꯅꯨꯡꯊꯤꯟꯗꯗꯤ ꯁꯨꯝ ꯀꯩ ꯍꯥꯏꯅꯤ ꯃꯌꯥꯝ ꯃꯥꯡꯗꯨꯗ ꯃꯣꯏ ꯑꯃ ꯑ ꯈꯛ ꯇꯥꯔꯛꯇꯔ ꯆꯤꯡꯕꯗꯗꯤ ꯂꯩꯀꯥꯏꯒꯤ ꯄꯨꯈ꯭ꯔꯤꯗꯅꯀꯣ ꯑꯗꯨꯗ ꯏꯀꯥꯏꯔꯝꯒꯅꯦꯕ
ꯎꯝ ꯃꯣꯏꯔꯥꯡ ꯂꯥꯏ ꯍꯔꯥꯎꯕ ꯍꯟꯗꯛ ꯂꯣꯏꯈꯔꯦꯀꯣ ꯑꯗꯨꯝ ꯄꯤꯛꯅ ꯇꯧꯔꯒ ꯍꯔꯥꯎ ꯁꯜꯂꯒ ꯏꯔꯥꯡ ꯐꯂꯥꯡ ꯁꯨꯝ ꯂꯩꯈꯤꯕꯅꯤꯅ ꯑꯗꯣ ꯍꯧꯖꯤꯛꯁ ꯌꯥꯝ ꯁꯦꯡꯅ ꯍꯥꯏꯔꯒꯗꯤ ꯑꯩꯈꯣꯏ ꯀꯩꯅꯣꯝ ꯑꯣꯏꯔꯦꯅꯦ ꯁꯤꯖꯟ ꯑꯩꯈꯣꯏꯒꯤ ꯁ꯭ꯀꯨꯜꯒꯤ ꯀꯩꯒꯤ ꯁꯨꯝ ꯀꯣꯏꯕ ꯆꯠꯄ ꯕꯁꯇꯒ ꯆꯠꯄꯗꯣ ꯑꯗꯨꯃꯥꯏꯅ ꯑꯗꯨꯝ ꯂꯝꯕꯤꯗ ꯑꯗꯨꯝ ꯊꯦꯡꯅꯔꯦ ꯍꯧꯖꯤꯛ ꯁꯤꯖꯟ ꯌꯧꯔ ꯃꯥꯜꯂꯦ
ꯌꯥꯎꯔꯝꯃꯅꯤꯌꯦ ꯀꯩꯅꯣ ꯑꯩꯈꯣꯏꯒꯤ ꯀꯥꯂꯦꯟ ꯁꯨꯇꯤ ꯊꯥꯔꯝꯗꯥꯏ ꯑꯣꯏꯣꯏꯕ ꯑꯣꯏꯔꯝꯕꯁꯨ ꯅꯠꯇꯦ ꯀꯥꯂꯟꯁꯤ ꯊꯥꯔꯝꯗꯥꯏꯗ ꯅꯠꯇꯦ ꯍꯧꯖꯤꯛꯁꯤꯦ ꯑꯣ ꯑꯣꯏꯗꯤ ꯑꯣꯏꯗꯣꯏꯅꯤ ꯍꯧꯖꯤꯛꯁꯦ ꯖꯨꯟ ꯖꯨꯂꯥꯏ ꯁ꯭ꯋꯥꯏꯁꯤꯗ ꯀꯥꯂꯟ ꯁꯛꯇꯤ ꯊꯥꯅꯕꯗꯤ ꯆꯨꯝꯃꯦ
ꯑꯗꯒꯤ ꯖꯣꯅꯤꯅꯕꯨꯗꯤ ꯃꯔꯛ ꯃꯔꯛꯛꯇ ꯑꯩꯈꯣꯏ ꯂꯧ ꯇꯥꯛꯇ ꯆꯠꯆꯩꯗꯤ ꯌꯥꯝ ꯍꯥꯏꯕꯅꯦ ꯑꯗꯨꯁꯨ ꯑꯗꯨ ꯆꯠꯄꯥꯟꯗ ꯑꯗꯨꯒꯤꯗꯤ ꯃꯤ ꯁꯨꯝ ꯈꯜꯂꯛꯇꯕꯁꯨ ꯌꯥꯔꯣꯏꯗꯅ ꯈꯟꯗꯕ ꯌꯥꯔꯣꯏꯗꯅꯀꯣ ꯄꯨꯡꯆꯠ ꯆꯠꯄ ꯅꯠꯇꯕ ꯑꯗꯣ ꯈꯪꯗꯦ ꯅꯨꯡꯗꯤ ꯅꯨꯡꯉꯥꯏꯈꯤꯕ
ꯎꯝ ꯇ ꯁꯐ ꯍꯥꯏꯕꯅ ꯃꯌꯥꯝ ꯆꯠꯄ ꯌꯦꯉ ꯀꯣ ꯐꯥꯅ
ꯑꯩꯗꯤ ꯅꯍꯥꯟꯃꯨꯛ ꯂꯩꯕꯩꯗꯣ ꯅꯍꯥꯃꯨꯛ ꯂꯩꯕꯗꯣ ꯈꯔ ꯊꯦꯡꯈꯤꯗꯅ ꯑꯌꯨꯛꯀꯤ ꯎꯔꯣꯛ ꯃꯌꯥꯝ ꯄꯥꯏꯔꯛꯄ ꯑꯗꯒꯤ ꯇꯣ ꯃꯣꯏꯅ ꯏꯔꯨꯖꯩ ꯑꯗꯨꯗꯣ ꯍꯥꯏꯕ ꯑꯝꯇ ꯄꯥꯟꯅꯈꯣꯏꯗꯤ ꯎꯍꯧꯦ ꯑꯗꯨ ꯑꯌꯛꯀꯤ ꯁꯤꯟꯗꯅꯅꯦꯅ ꯐꯖꯩ ꯍꯥꯏꯌꯦ ꯌꯥꯎꯔꯛꯄ ꯅꯣꯡꯉꯥꯜꯂꯛꯄ ꯃꯇꯝꯗꯣ
ꯐꯖꯩ
ꯎ ꯄ꯭ꯔꯀꯤ꯭ꯔꯤꯇꯤ ꯃꯍꯧꯁꯥꯒꯤ ꯏꯃꯥꯒꯤ ꯁꯛꯇꯝꯗꯨꯣ ꯎꯕꯗ
ꯍꯥꯏꯗꯤ ꯃꯣꯏꯒꯤ ꯀꯩꯅꯣ ꯃꯌꯥꯝꯗꯣ ꯉꯥ ꯃꯌꯥꯝꯗꯣ ꯑꯗꯨ ꯎꯕꯗꯨꯅ ꯆꯥꯛꯏꯁꯦ ꯉꯁꯦ ꯍꯛꯇꯅꯦ ꯅ ꯅ ꯑꯩꯈꯣꯏꯒ ꯅꯣꯏꯒ ꯆꯠꯃꯤꯟꯅ ꯅꯣꯏꯒ ꯑꯩꯈꯣꯏꯒ ꯆꯠꯄ ꯃꯇꯝꯗꯣ ꯑꯗꯨꯒꯤ ꯑꯗꯨꯒꯤ ꯍꯦꯛ ꯃꯃꯥꯡꯗ ꯊꯥ ꯊꯥ ꯑꯃ ꯐꯥꯗꯦ ꯑꯩꯅ ꯆꯠꯂꯤꯗ ꯑꯩꯈꯣꯏ ꯃꯌꯥꯝ ꯆꯠꯂꯨꯕꯗꯣ ꯑꯗꯨꯗꯨꯒꯤ ꯃꯃꯥꯡꯗꯅꯦ ꯅꯨꯃꯤꯠ ꯀꯨꯟꯒ ꯈꯔ ꯅꯤꯡꯗꯤ ꯑꯣꯏꯔꯝꯒꯅꯤ ꯑꯗꯨ ꯃꯃꯥꯡꯗ ꯑꯩ ꯑꯃꯨꯛꯀ ꯆꯠꯂꯨꯔꯦꯕ ꯑꯗꯨꯗ ꯑꯩꯈꯣꯏ ꯆꯠꯂꯤꯕ ꯃꯐꯝꯗꯨꯗꯗꯤꯅꯦ ꯑꯁ ꯉꯥꯁꯦ ꯑꯩꯈꯣꯏꯅ ꯗꯕ꯭ꯂꯨ ꯇꯤ ꯑꯌꯨꯛꯀꯤ ꯕ꯭ꯔꯦꯛꯐꯥꯁ ꯆꯥꯕꯒꯤ ꯗꯕ꯭ꯂꯨ ꯇꯤꯁꯦ ꯑꯩꯈꯣꯏꯅ ꯃꯆꯦꯠ ꯃꯆꯦꯠ ꯁꯦꯠꯂꯒ ꯊꯥꯕ ꯃꯣꯏꯁ ꯆꯥ ꯑꯗꯨꯗꯨ ꯆꯥꯕ ꯂꯥꯛꯄꯁꯤꯗ ꯉꯥꯁꯦ ꯄꯨꯛꯌꯧ ꯣꯝꯃꯤꯣꯝꯃꯦꯕ ꯈꯕ꯭ꯔꯥ ꯂꯥꯏ ꯍꯥꯏ ꯈꯪ ꯎꯝꯣ
ꯑꯗꯨꯒꯤ ꯑꯁ ꯉꯥ ꯃꯌꯥꯝꯗꯣ ꯑꯗꯨꯃꯥꯏꯅ ꯃꯆꯤꯟꯖꯥꯛꯇꯣ ꯊꯥꯗꯕꯤꯔꯒ ꯑꯗꯨꯃꯥꯏꯅ ꯇꯧ ꯇꯥꯏꯃꯤꯡꯗꯨꯗ ꯑꯩꯈꯣꯏꯒꯤ ꯏꯟꯒꯨꯝꯕ ꯑꯃ ꯆꯤꯡꯕ ꯅꯠꯇ꯭ꯔꯒ ꯁꯨꯝ ꯑꯩꯈꯣꯏ ꯈꯣꯏꯒꯨꯝꯕ ꯑꯃ ꯁꯣꯄꯒ ꯐꯥꯔꯗꯤ ꯅꯠꯇ꯭ꯔꯥ
ꯑꯥ ꯌꯥꯏꯌꯦꯦ ꯑꯗꯨꯃꯥꯏꯅ ꯐꯥꯕ
ꯉꯁꯤꯗꯤ ꯑꯌꯨꯛ ꯆꯥꯛ ꯊꯣꯡꯉꯣꯏꯗ꯭ꯔꯣ
ꯍꯣꯡꯗꯅꯤ ꯅꯪꯅ ꯐꯕꯕꯅꯦ
ꯎꯝ ꯑꯩꯁꯨ ꯊꯣꯡꯉꯔꯣꯏ ꯑꯩꯈꯣꯏ ꯑꯇꯩ ꯃꯣꯏꯅꯁꯨ ꯊꯣꯡꯖꯔꯅꯤ ꯉꯁꯤꯒꯤꯗꯤ ꯑꯩꯅꯕꯨ ꯍꯧꯖꯤꯛ ꯆꯝꯐꯨꯠ ꯄꯨꯟꯅꯕ ꯈꯤꯇꯪ ꯑꯈꯣꯏꯕꯒ ꯑꯩꯒꯒꯤ ꯆꯝꯐꯨꯠ ꯄꯨꯟꯅꯕ ꯈꯔ ꯁꯦꯝꯒꯅꯤ
ꯎꯝ ꯑꯔ ꯍꯥꯏꯕ ꯁ ꯆ ꯆꯦ ꯃꯥꯡꯒꯂ ꯀꯥ ꯂꯤ ꯌꯥ ꯑꯩꯁꯨ ꯅꯝꯗꯅ ꯍꯧꯒꯠꯂꯦ
ꯎꯝ ꯀꯩꯅꯣ ꯊꯨꯝꯆꯠ ꯐꯥꯗ ꯐꯥꯗ ꯏꯁꯥ ꯉꯝꯗ ꯉꯝꯗ ꯑꯗꯨꯝ ꯍꯧꯒꯠꯂꯛꯑꯄ ꯃꯇꯥꯡꯅ ꯌꯥꯗꯗꯅ ꯎꯄꯥꯏ ꯂꯩ ꯗꯦ ꯑꯩꯁꯨ ꯉꯁꯦ ꯈ꯭ꯋꯥꯡ ꯌꯥꯝ ꯅꯥꯏꯌꯦ ꯍꯥꯏꯕ
ꯈ꯭ꯋꯥꯡ ꯅꯥꯕꯁꯦ ꯃꯣꯏꯅꯗꯤ ꯭ꯋꯥ ꯑꯩ ꯉꯔꯥꯡꯁꯨ ꯆꯣꯡꯗꯦ ꯈ꯭ꯋꯥꯡ ꯅꯥꯕꯁꯦ ꯈ꯭ꯋꯥꯡꯒꯤ ꯑꯦꯛꯁꯔꯁꯥꯏꯁ ꯇꯧ ꯈꯣꯠꯂꯣꯅ ꯍꯥꯏꯅꯦꯕꯀꯣ ꯑꯗꯨꯒꯅꯦ ꯎꯝ ꯇꯧꯒꯦ ꯈꯜꯂꯅꯦꯕꯀꯣ ꯑꯗꯩ ꯇꯧꯒꯦ ꯈꯜ ꯈꯟꯕꯒꯩꯗꯨꯗꯤ ꯑꯗꯨꯝ ꯇꯜꯂꯛꯑꯅꯤ ꯎꯝ ꯐꯔꯛꯇꯥ ꯑ ꯀꯃꯥꯏꯅ ꯍꯥꯏꯗꯣꯏꯅꯣ ꯈꯪꯗꯦ ꯑꯗꯨꯝꯅꯦ ꯇꯧꯗꯕ ꯑꯗꯩ ꯍꯤꯗꯥꯛꯁꯤ ꯉꯍꯥꯟꯅ ꯇꯣꯏ ꯗꯗꯥꯒ ꯃꯝꯃꯤꯒ ꯉꯍꯥꯟ ꯀꯩꯅꯣꯗꯒꯤ ꯎꯝ ꯋꯥꯡꯒꯣꯏ ꯍꯥꯏꯕ꯭ꯔꯣ ꯅꯠꯇꯦ ꯃꯌꯥꯡꯐꯥꯟ ꯃꯌꯥꯡꯐꯥꯜꯗꯒꯤ ꯍꯤꯗꯥꯛꯁꯦ ꯂꯩꯕꯤꯔꯛꯄꯅꯦꯕꯀꯣ ꯈꯋꯥꯡ ꯅꯥꯕ ꯐꯕꯅ ꯐꯅꯕꯅꯦꯅ ꯑꯗꯣ ꯇꯩꯔꯀꯥꯟꯗ ꯇꯩꯔꯤꯉꯩ ꯐꯩꯌꯦꯕꯀꯣ ꯑꯗꯨꯒꯅꯦ ꯀꯩꯅꯣ ꯇꯧꯗꯦꯕ ꯃꯣꯏꯅꯕꯨꯗꯤ ꯅꯣꯡꯃꯗ ꯑꯍꯨꯝ ꯃꯔꯤꯔꯛ ꯇꯩꯌꯣ ꯍꯥꯏꯕꯅꯦꯕ ꯅꯣꯡꯃꯗ ꯑꯍꯨꯝ ꯃꯔꯤꯔꯛ ꯇꯩꯕꯩ ꯃꯇꯝꯗꯣ ꯂꯩꯇ꯭ꯔꯦꯕ ꯑꯩꯅ ꯑꯃꯨꯛꯇꯪ ꯇꯩꯔꯗ ꯇꯣꯛꯊꯣꯛꯀꯅꯦꯕ ꯑꯗꯨꯅꯔꯥ ꯑꯃꯇꯪ ꯇꯩꯅꯤꯕ ꯇꯧꯔꯗꯨꯁꯨ ꯑꯩꯅ ꯇꯧꯔꯤꯕ ꯂꯤꯂꯥꯁꯤꯕꯨꯕ ꯑꯗꯨꯒ ꯀꯩꯅꯣ
ꯃꯣꯏꯒꯤ ꯍꯤꯗꯥꯛ ꯊꯣꯛꯄꯗꯣ ꯇꯩꯔꯤꯉꯩꯗꯤ ꯐꯅꯤ ꯇꯩꯗ꯭ꯔꯀꯥꯟꯗ ꯐꯔꯣꯏ ꯑꯗꯨꯃꯥꯏꯅ ꯂꯩꯕꯅꯦ ꯑꯗꯣ ꯍꯧꯖꯤꯛꯀꯤ ꯇꯩꯔꯤꯕ ꯑꯗꯨꯒꯤ ꯍꯤꯗꯥꯛ ꯇꯣ ꯑꯌꯨꯔꯕꯦꯗꯤꯛꯀꯤ ꯑꯁꯦꯝꯕ ꯑꯣꯏꯕ꯭ꯔꯥ ꯅꯠꯇ꯭ꯔꯒ ꯐꯥꯔꯃꯥꯁꯤꯗ ꯐꯪꯕ ꯍꯤꯗꯥꯛ ꯑꯣꯏꯕ꯭ꯔꯥ
ꯀꯩ ꯑꯣꯏꯕꯔꯕ ꯑꯣ ꯃꯣꯏ ꯑꯌꯨꯨꯔꯕꯦꯗꯤꯛꯀꯤ ꯑꯁꯦꯝꯕꯅꯦ
ꯎꯝ
ꯃꯅꯝꯒꯕꯨꯗꯤ ꯌꯥꯝ ꯅꯨꯡꯁꯤꯕꯀꯣ ꯇꯩꯕꯁꯨ ꯑꯗꯨꯝ ꯅꯨꯡꯉꯥꯏꯕꯀꯣ ꯑꯗꯨꯒꯅꯦ ꯑꯩꯗꯣ ꯉꯍꯥꯟꯁꯦ ꯐꯤ ꯁꯨꯕꯒꯤ ꯐꯝꯕꯁꯤꯗ ꯈꯋꯥꯡꯖꯦ ꯅꯥꯃꯟꯗꯅ ꯑꯩꯅ ꯐꯝꯕꯁꯤ ꯉꯝꯃꯛꯇ꯭ꯔꯦ ꯑꯗꯩꯗꯤ ꯁꯦ ꯕꯞꯂꯞ ꯆꯠꯂꯒ ꯎꯝ ꯍꯤꯗꯥꯛꯇꯨ ꯂꯧꯔꯒ ꯑꯃꯨꯛ ꯇꯩꯁꯜꯂꯦ ꯑꯗꯩ ꯉꯥꯏꯍꯥꯛꯇꯪ ꯂꯩꯔꯒ ꯈ꯭ꯋꯥꯡ ꯅꯥꯕꯁꯦ ꯑꯃꯨꯛ ꯐꯒꯔꯦꯕ ꯐꯤꯗꯣ ꯑꯃꯨꯛ ꯁꯨꯔꯦ ꯐꯝꯃꯒ ꯑꯗꯨ ꯀ ꯑꯗꯨꯝ ꯃꯥꯒꯤ ꯀꯩ ꯍꯥꯏꯅꯤ ꯃꯌꯥꯛꯇꯨ ꯂꯣꯏꯔꯀꯥꯟꯗ ꯑꯃꯨꯛ ꯅꯥꯕꯤꯗꯣ
ꯎꯝ
ꯑꯗꯨꯃꯥꯏꯅ ꯇꯧꯋꯤ ꯑꯗꯨ ꯇꯔ ꯏꯁꯥꯁꯦ ꯋꯥꯕꯒꯤ ꯃꯇꯤꯛ ꯅꯥꯏ ꯑꯗꯨꯅꯤ
ꯑꯥ ꯑꯗꯩ ꯀꯩꯅꯣ ꯇꯧꯗꯣꯏꯅꯦ ꯑꯩꯁꯨ ꯍꯧꯖꯤꯛꯁꯦ ꯉꯁꯨ ꯀꯥꯁ ꯆꯥꯎꯕ ꯆꯠꯅꯤ ꯑꯗꯨꯒ ꯆꯝꯐꯨꯁꯨ ꯇꯧꯗꯣꯏꯅꯦ ꯑꯗ ꯐꯤꯔꯣꯟꯜꯁꯨ ꯈꯤꯇꯪ ꯉꯔꯥꯡ ꯅꯍꯥꯟ ꯁꯦꯠꯂꯨꯕꯩ ꯑꯃꯣꯠ ꯑꯀꯥꯏ ꯈꯔ ꯂꯩꯌꯦꯕꯀꯣ ꯑꯗꯨꯒꯤ ꯑꯩꯁꯨ ꯈꯤꯇꯪ ꯇꯣꯡꯒꯦ ꯃꯊꯕꯛ ꯃꯊꯪ ꯃꯊꯪ ꯑꯣꯏꯅꯕ ꯑꯗꯨꯗ ꯍꯧꯒꯠꯄ ꯍꯧꯔꯥꯡꯅꯤꯅ ꯁꯨꯝ ꯍꯥꯏꯕꯗꯤ ꯃꯥꯏ ꯃꯤꯠ ꯇꯥꯔꯨꯅꯕ ꯇꯧꯖꯔꯣ ꯑꯩꯁꯨ ꯊꯕꯛ ꯏꯪꯈꯥꯡ ꯈꯔ ꯂꯣꯏꯁꯤꯟꯅ ꯃꯊꯪ ꯃꯊꯪ ꯇꯧꯔꯒꯦ ꯍꯣꯔꯦꯟ ꯅꯨꯡ ꯐꯥꯎꯅꯔꯁꯤ
ꯐꯔꯦ ꯑꯗꯨꯗꯤ ꯊꯝꯃꯒꯦ ꯎꯝ